ꯑ
ꯑꯆꯥ
ꯇꯥꯔꯣ
ꯀꯩ ꯁꯤꯡꯖꯨ ꯆꯥꯕ ꯂꯣꯏꯔꯦ
ꯑꯣꯏꯣꯏꯗ
ꯍ
ꯍꯀꯤ ꯍꯥ
ꯀꯌꯥꯒꯤ ꯑꯩ ꯀꯌꯥꯝ ꯆꯥꯔꯒꯦ
ꯀꯝ ꯆꯈ꯭ꯔꯦ
ꯑꯆꯥꯥ ꯑꯩꯗꯣ ꯊꯣꯛꯀꯦ ꯇꯧꯕꯅꯦꯕ ꯑꯗꯨꯣ ꯍꯌꯦꯡ ꯀ꯭ꯂꯥꯁ ꯂꯩꯕ
ꯑꯣ ꯌꯥꯕꯅꯦ ꯂꯩꯔꯁꯨ ꯆꯠꯄ ꯌꯥꯕꯅꯤ
ꯀ꯭ꯂꯥꯁ ꯂꯩꯔꯁꯨ ꯆꯠꯀꯗꯕꯅꯦ
ꯑꯩꯁ ꯍꯌꯦꯡ ꯃꯥꯒꯅꯤ ꯍꯌꯦꯡ
ꯇꯥꯟꯕꯅꯕꯒꯤ ꯃꯥꯂꯦ ꯅꯨꯄꯥ ꯇꯟꯕ
ꯄꯣꯟꯇꯧ ꯄꯣꯟꯇꯧ ꯇꯧꯕ ꯌꯥꯗꯦꯅꯦ ꯍꯌꯦꯡ ꯋꯥꯔꯗꯤ
ꯁꯁ
ꯅꯪ ꯑꯩ ꯋꯥꯍꯟꯅꯤꯡꯕ ꯃꯥꯜꯂꯤꯦꯗ
ꯍꯣꯏ
ꯀ꯭ꯂꯥꯁ ꯇꯦꯠꯄ ꯉꯁꯤ
ꯆꯜꯦ ꯆꯜꯦ
ꯀꯔꯤ ꯈꯪꯅꯖꯍꯜꯂꯛꯄ꯭ꯔꯣ
ꯑꯁ ꯂꯥꯏꯔꯤꯛ ꯐꯌꯥꯝ ꯑꯣꯖꯥꯟ ꯇꯥꯛꯄꯤꯌꯣ ꯈꯪ ꯂꯥꯛꯄꯅꯤꯗ
ꯐꯖꯗ꯭ꯔꯦ
ꯑꯩ ꯌꯥꯔꯦ ꯌꯥꯏꯌꯦꯦ ꯌꯥ ꯊꯥꯖꯕꯅꯦ
ꯀꯁꯨ ꯈ ꯀꯁꯨꯁꯨ ꯈꯥꯎꯅ
ꯀꯔꯤꯅꯣ ꯀꯩꯁꯨ ꯈꯪꯉꯣꯏ ꯍꯥꯏꯕꯗꯤ ꯑꯦ
ꯅꯪ ꯇꯥꯔꯒ
ꯑꯦ ꯑꯩꯃꯣꯟꯗ ꯊꯥꯖꯥꯏꯗꯕ ꯃꯥꯜꯅꯤ
ꯔ꯭ꯔꯦꯟꯗ ꯂꯩꯕꯅ
ꯌꯨꯝꯗ
ꯍꯥ
ꯌꯨꯝꯗ
ꯏꯣ ꯃꯥꯗꯤ
ꯍꯣ
ꯍꯣꯏ ꯈꯪꯉꯦꯕ
ꯎꯝ
ꯀꯥꯏ ꯋꯥꯏꯗꯅꯣ ꯍꯥꯏꯕ
ꯉꯁꯥꯏꯅ ꯍꯥꯏꯕꯗꯣ
ꯍꯥꯏꯕꯤꯗꯦꯅ
ꯍꯥꯏꯌꯦ ꯍꯥꯏꯌꯦ
ꯍꯥꯏꯕꯤꯗꯦ ꯍꯥꯏꯁꯨ ꯍꯥꯏꯕꯤꯗ꯭ꯔꯒꯦ
ꯊꯦꯛꯁꯇ ꯌꯦꯡꯉꯨꯅꯤ ꯊꯦꯛꯁꯨꯇ ꯌꯦꯡꯉꯨꯅꯤ
ꯑꯩꯕꯤꯗꯔꯃ ꯑꯩ
ꯌꯦꯡꯉꯣ ꯌꯦꯡꯉꯣ ꯌꯦꯡꯉꯣ ꯇꯦꯛꯁꯣ ꯌꯦꯡꯉꯣ
ꯊꯤꯡꯁꯨꯣ ꯆꯕ ꯂꯣꯏꯔꯒꯒ ꯑꯣꯛꯇꯣ ꯁꯥꯕ ꯑꯗꯨꯒꯤ
ꯑꯁ
ꯆꯥ ꯊꯛꯀꯤ ꯇꯧꯔꯤꯌꯦ
ꯔꯦꯇ ꯊꯦꯇ
ꯍꯥꯥ
ꯔꯦꯇꯤ ꯊꯧꯕ ꯍꯥꯎꯕꯅꯦꯕ
꯭ꯔꯁꯇꯤꯔꯤ ꯀꯔꯤꯔꯥ
ꯆꯉꯥꯡ ꯆꯉꯥꯡ ꯎꯝ
ꯎ ꯍꯦꯃꯥꯡꯒꯤ ꯊꯒꯅꯤ ꯐꯥꯏ ꯍꯪꯕ ꯍꯥꯏ ꯃꯥꯡ
ꯈꯪꯉꯤ ꯍꯣꯏ
ꯎꯝ ꯑꯗꯨꯒ ꯍꯃꯥꯡ ꯍꯩꯃꯥꯡ ꯊꯥꯔꯒ ꯊꯛꯄ ꯂꯣꯏꯔꯒ ꯍꯣꯔꯂꯤꯛꯁ ꯃꯨꯛꯀ ꯊꯛꯂꯝꯃꯤ
ꯑꯁ ꯑꯗꯨꯗꯤ ꯌꯥꯔꯣꯏꯍꯦ
ꯌꯥꯝꯅꯦ ꯑꯩꯈꯣꯏꯒꯤ ꯄꯨꯛ ꯃꯅꯥꯗꯅ
ꯈꯪꯗ ꯍꯦ ꯗꯗꯨꯄꯥꯕꯅꯤ
ꯌꯥꯕꯅꯦ ꯌꯥꯕꯅꯦ
ꯈꯪꯗꯦꯍꯦ ꯑꯗꯨꯃꯥꯏꯅ ꯉꯥꯏ ꯍꯥꯏꯅꯗꯤ
ꯋꯥꯑ ꯍ ꯀꯣꯂꯦꯖ ꯆꯠꯇ꯭ꯔꯁꯨ ꯆꯠꯂꯁꯨ ꯋꯥꯕ ꯉꯥꯛꯇꯅꯦ
ꯅꯣꯏꯗꯤ ꯀꯣꯂꯦꯖꯇ ꯂꯩꯔꯒ ꯀꯣꯂꯦꯖ ꯑꯃꯨꯛ ꯆꯠꯅꯤꯡꯗꯕ꯭ꯔꯣ
ꯍꯥ
ꯅꯣꯏꯗꯤ ꯀꯣꯂꯦꯖ ꯆꯠꯂ ꯀꯣꯂꯦꯖ ꯆꯠꯅꯤꯡꯗꯕꯥꯎꯕ
ꯆꯄꯅꯦ
ꯊꯖꯗꯦꯗ
ꯆꯠꯂꯦ ꯉꯁꯤ ꯉꯁꯤ ꯑꯩꯒ
ꯎꯝ
ꯆꯠꯄ ꯉꯪꯗꯕ ꯑꯗꯨꯒꯤ ꯍꯌꯦꯡꯗꯤ ꯄ꯭ꯔꯦꯛꯇꯤꯀꯦꯜ ꯂꯩꯌꯦ ꯆꯠꯇꯕ ꯌꯥꯔꯣꯏ
ꯆꯠꯄ ꯅꯪꯗꯕꯒꯩ
ꯍꯣꯏ ꯕꯣꯜ ꯌꯦꯕꯒꯤ ꯑꯩꯗꯣ
ꯑꯁ
ꯈꯔ ꯇꯨꯝꯊꯣꯛꯈ꯭ꯔꯕ
ꯑꯁ ꯍꯥꯏꯖꯤꯜꯂꯦꯗꯥ ꯀꯩ ꯁꯕꯖꯦꯛ
ꯑ
ꯀꯔꯤ ꯀꯔꯤ ꯁꯥꯏꯐꯦꯠ ꯂꯧꯒꯦ ꯀꯔꯤ ꯀꯣ
ꯀꯃꯔꯁ
ꯑꯣ ꯀꯃꯔꯁ
ꯎꯝ ꯀꯃꯥꯏꯁ ꯅꯨꯡꯉꯥꯏꯌꯦꯦ ꯅꯨꯡꯉꯥꯏꯌꯦꯦ ꯃꯦꯁ ꯈꯠꯇ
ꯑꯗꯨꯗꯤ ꯃꯦꯠꯁ ꯌꯥꯝ ꯍꯥꯏꯩꯔꯝꯃꯅꯤ
ꯍꯣꯏ ꯍꯥꯏꯕꯒꯤꯅꯦ ꯑꯩꯅ ꯂꯧꯕꯗꯣ ꯎ
ꯑ
ꯍ ꯋꯥꯌꯦ ꯀꯔꯤꯔ ꯌꯥꯝꯅꯥꯋꯥ ꯅꯦꯦ ꯑ
ꯀꯅ ꯁꯪ ꯊ ꯒꯦ ꯔꯣꯑꯣꯒꯦ
ꯀꯦꯕ
ꯇ꯭ꯔꯔꯤꯦꯟꯁꯥꯡ ꯆꯒꯤꯔꯣ
ꯈꯪꯗꯦꯍꯦ ꯎꯆꯦꯛ ꯑꯣꯏꯅ ꯊꯣꯡꯒꯅꯤ
ꯍꯌꯦ ꯅꯪꯗꯤ ꯌꯝꯗꯥ ꯂꯩꯕꯅꯤꯅ ꯏꯁꯩ ꯀꯅ ꯊꯨꯡꯕꯤꯒꯦ ꯑꯩꯈꯣꯏꯗꯤ ꯀꯔꯤꯔꯣ ꯗꯥꯡ ꯉꯥꯛꯛꯇ ꯆꯥꯕ
ꯌꯦꯟ ꯆꯥꯗ꯭ꯔꯣ
ꯁꯗꯦ ꯅꯥꯟ ꯌꯦꯟ ꯄꯤꯕ
ꯍꯝ
ꯋꯦꯟꯁ ꯇꯩꯅ ꯉꯥ ꯄꯤꯕ ꯑꯗꯨꯒ ꯐ꯭ꯔꯥꯏꯗꯦꯅ ꯌꯦꯔꯨꯝ
ꯑꯁ ꯑꯗꯨꯗꯤ ꯌꯥꯏꯗ ꯌꯥꯝ ꯍꯥꯎꯅ ꯆꯥꯔꯤꯕ
ꯍꯣꯏꯅꯦ ꯃꯨꯍꯥꯎꯅ ꯆꯥꯕꯅꯦ
ꯆꯥꯛꯇꯤ ꯁꯨꯄꯔ ꯐꯥꯏꯟ꯭ꯔꯣ
ꯎꯝ ꯈꯪꯗꯦ ꯃꯤꯛꯁ ꯑꯣꯏꯕ ꯃꯥꯜꯂꯦ
ꯑꯣ ꯐꯖꯅ ꯇꯧꯋꯤꯅ ꯑꯗꯨꯗꯤ
ꯍꯣꯏ ꯂꯩꯕꯗꯤ ꯅꯨꯡꯉꯥꯏꯔꯦ ꯍꯟ ꯍꯥꯟꯅꯒꯤ ꯍꯣꯁꯀꯜꯗꯒꯤꯀꯣ ꯍꯍꯥꯟꯅ ꯑꯩ ꯂꯩꯔꯝꯕ ꯍꯣꯁꯄꯤꯇꯥꯜꯗꯒꯤ ꯇ
ꯅꯗꯣ ꯆꯀꯤꯁꯤꯌꯥꯝ
ꯑꯥ
ꯑ ꯉꯁꯥꯏ ꯑꯩꯒꯤ ꯁꯥꯔꯅꯦ ꯀꯃꯥꯏꯅ ꯈꯪꯕ꯭ꯔꯣꯅꯣ
ꯄ ꯀꯥꯃꯤ
ꯀꯃꯥꯏꯅ
ꯈꯪꯉꯦ ꯑꯩꯁꯦ ꯀꯃꯔꯁ ꯄꯥꯏꯕꯅꯤꯅ
ꯍꯥꯏꯅ
ꯈꯪꯉꯦ ꯍꯥꯏꯔꯒ ꯅꯪ ꯅꯪꯒꯤ ꯃꯈꯣꯟ ꯇꯥꯔꯒ ꯈꯪꯕꯅꯦ
ꯏꯁ ꯂꯣꯏꯔꯦꯍꯦ
ꯈꯪꯉꯕ ꯎꯝ ꯎꯝ
ꯍꯥꯏꯣꯅꯤ ꯀꯃꯥꯏ ꯈꯪꯕꯣ
ꯈꯪꯉꯦꯕ ꯑꯣ ꯍꯥꯏꯑꯣ ꯅꯡꯁꯨ ꯈꯪꯉꯦ ꯍꯥꯏꯔꯒ ꯀꯃꯥꯏ ꯈꯪꯕ꯭ꯔꯣ ꯀꯃꯥꯏ ꯈꯪꯕ꯭ꯔ ꯍꯥꯏꯔꯗꯤ
ꯑꯩ ꯁꯛ ꯈꯪꯕ꯭ꯔꯣ ꯑꯣꯔ
ꯈꯝꯗꯦꯕ
ꯙꯗꯨꯙꯀꯑ ꯩꯁꯏ
ꯈꯪꯉꯦꯕ ꯑꯗꯨꯝ ꯅꯪꯒꯤ ꯅꯪꯒꯤ ꯍꯣꯟ ꯇꯥꯕꯗ ꯈꯥꯡꯉꯦ
ꯎꯝ
ꯑꯗꯨꯒ ꯉꯔꯥꯡ ꯑ ꯑꯦꯟ ꯁꯤꯁꯤꯒꯤ ꯀꯔꯤꯔꯥ ꯑꯗꯨꯗ ꯂꯩꯔꯝꯗ ꯈꯪꯒꯅꯤ ꯅꯪꯒꯤ ꯁꯛꯇꯣ
ꯏꯁ ꯏꯁ ꯊꯂꯥꯏ ꯀꯗ꯭ꯔꯦ ꯍꯦ
ꯈꯪꯉꯦ ꯈꯪꯉꯦ
ꯈꯉꯦ
ꯑ ꯑꯣꯏꯔꯝꯃꯣꯏ ꯅꯪꯅ ꯍꯥꯏꯕꯗꯨ ꯑꯣꯏꯔꯝꯃꯣꯏ
ꯑꯁ ꯆꯨꯝꯃꯦ
ꯅꯪꯅ ꯅꯪꯅ ꯈꯪꯕꯗꯨꯣ ꯑꯣꯏꯔꯝꯃꯣꯏ
ꯈꯃꯦ
ꯑꯣꯏꯔꯝꯃꯣꯏꯗ ꯍꯥꯟ ꯍꯟꯅ ꯈꯪꯕꯗꯨꯒ
ꯊꯦꯡꯀꯤ꯭ꯌꯨ
ꯑꯣꯀ
ꯅꯗ ꯎ ꯌꯥꯔꯣꯅꯤ ꯄꯂꯂꯝꯅꯦꯗ ꯍꯕꯅꯤ ꯑ ꯑ ꯀꯔꯤ ꯇꯧꯕ꯭ꯔꯣ ꯍꯧꯖꯤꯛꯇꯤ
ꯑꯐ
ꯍꯥ
ꯐꯝꯃꯣꯔꯗꯤꯅꯦ
ꯑ ꯔꯣ
ꯑꯅ ꯍꯦ ꯈꯑꯒ ꯄꯅꯤꯒ
ꯃꯤ ꯑꯣꯏ ꯑꯣꯏꯅꯤꯡꯉꯥꯏ ꯍꯨꯟꯅꯑꯣ
ꯑꯗꯨꯅꯤ
ꯔꯀꯥꯟꯟꯅ ꯄꯥꯎꯑꯣ
ꯎꯝ
ꯅꯣꯀꯅꯣꯍꯦ ꯃꯤꯅ ꯑꯁꯦꯡꯕ ꯍꯥꯏꯔꯒꯥꯟꯅꯣꯒꯦ ꯑꯦ
ꯆꯨꯝꯃꯤꯅꯦ ꯆꯨꯝꯃꯤꯅꯦ꯫
ꯃꯤ ꯑꯣꯏꯅꯤꯡꯉꯥꯏꯅꯥꯑꯣ ꯂꯥꯏꯔꯤꯛ ꯀꯅ ꯄꯥꯑꯣ ꯐꯖꯅꯥ ꯀ꯭ꯂꯥꯁ ꯁꯨꯆꯇꯂꯣ
ꯀꯩꯑꯕꯥ
ꯐꯖꯥꯅ ꯀꯥ꯭ꯂꯁꯨ ꯆꯠꯂꯣꯕꯥ
ꯍꯣꯏ ꯑꯩ ꯑꯣꯟꯂꯥꯏꯟ ꯀ꯭ꯂꯥꯁꯁꯨ ꯂꯩꯌꯦ꯫
ꯑꯣꯟꯂꯥꯏꯟ ꯀ꯭ꯂꯥꯁ
ꯎꯝ
ꯑꯣꯟꯂꯥꯏꯟ ꯀꯣꯆꯤꯡ
ꯑꯦꯁ ꯑꯦꯁ ꯁꯤ ꯊꯥꯕꯤꯔꯣꯑꯣ꯫
ꯌꯨ ꯄꯤ ꯑꯦꯁ ꯁꯤ ꯊꯥꯒꯦ ꯈꯟꯕꯔꯣ ꯅꯪ
ꯍꯟꯗꯛꯇꯤ ꯀꯩꯅꯣꯅꯦ ꯎꯝ ꯍꯟꯗꯛꯀꯤꯗꯤ ꯇꯤꯌꯦ꯫
ꯑꯗꯨꯗꯤ
ꯇꯤꯌꯦ ꯀꯝꯕ꯭ꯔ
ꯇ ꯑ
ꯇꯤ ꯑꯦ
ꯎꯝ ꯇꯦꯔꯤꯇꯣꯔꯤꯌꯦꯜ ꯑꯔꯃꯤ ꯫
ꯑꯣ ꯑꯥ ꯑꯥ ꯑꯥ ꯈꯉꯦ ꯈꯉꯦ꯫ ꯁꯤꯑꯁ ꯃꯤꯗꯤ ꯑꯔꯃꯤ ꯑꯣꯏꯅꯤꯀꯣ
ꯑꯁ ꯑꯣꯏꯗ꯭ꯔꯤꯅꯦ꯫
ꯍꯣꯏꯅꯦ ꯀꯟꯅꯥ ꯍꯣꯠꯅꯥꯑꯣ ꯫ ꯎꯝ
ꯍ ꯀꯟꯅ ꯍꯣꯠꯅꯑꯣ ꯍꯥꯏꯕ
ꯎꯝ
ꯑꯗꯨꯑꯣꯏꯔꯗꯤ ꯐꯪꯒꯅꯤ꯫
ꯑꯗꯨꯅꯤ ꯅꯪꯅ ꯀꯩ ꯀꯩ ꯇꯧꯔꯤꯒꯦ ꯀꯩ ꯍꯣꯠꯅꯔꯤꯒꯦ꯫
ꯑꯩꯔꯣ
ꯎꯝ
ꯍꯣꯌꯦ ꯁꯥꯏ ꯍꯥꯏꯒ
ꯑꯩꯁꯨ ꯀꯥꯏꯅ ꯀꯣꯂꯦꯁꯇꯤ꯫
ꯍꯥ
ꯀꯣꯂꯦꯖ ꯀꯥꯔꯁꯨ ꯑꯇꯣꯞꯗꯤ
ꯇꯄꯗꯤ ꯀꯔꯤꯁꯨꯇꯧꯗꯦ ꯫
ꯀꯩ ꯇꯧꯒꯦ ꯍꯥꯏꯅ ꯈꯟꯒꯦꯕ
ꯑꯣ ꯑꯣ ꯈꯪꯗ꯭ꯔꯦ꯫
ꯏꯁ ꯍꯅꯨꯗꯧꯔꯦ ꯈꯪꯗꯦ ꯍꯥꯏꯗꯤ꯫